ꯑ ꯇꯥꯏꯌꯦ ꯇꯥꯏꯌꯦ ꯅꯨꯡꯉꯥꯏꯔꯤꯕ‌ꫭ
ꯅꯨꯡꯉꯥꯏꯔꯤꯌ‌ꯦ ꯑꯩꯁꯨ
ꯅꯣꯡ ꯆꯨꯕ꯭ꯔꯣ
ꯅꯣꯡ ꯈꯔ ꯈꯔ ꯆꯨꯔꯝꯕꯅ‌ꯦ ꯂꯦꯞꯈ꯭ꯔꯦ
ꯑꯣꯃꯥ ꯑꯁ ꯑꯩꯈ‌ꫭꯏꯔꯣꯝꯗꯁꯨ ꯅꯣꯡ ꯇꯥꯔ ꯂꯩꯔ‌ꯦꯅ‌ꯦ
ꯍꯧꯖꯤꯛꯆꯨꯕ꯭ꯔ‌ꫭ
ꯈꯔ ꯈꯔ ꯆꯨꯋꯦ ꯉꯁꯤ ꯀꯔꯤ ꯌꯦꯟꯁꯥꯡ ꯆꯥꯔꯦ...
ꯑ ꯎ ꯈꯥꯃ‌ꯦꯟꯒ ꯑꯂꯨꯒ
ꯅ ꯅꯥꯈ‌ꫭꯟꯁꯦ ꯌꯥꯝ ꯇꯞꯄꯦ ꯀꯔꯤꯒꯤꯔꯣ
ꯏꯪ ꯇꯞꯄꯒꯤ ꯃꯁꯥꯒꯤ
ꯑꯣ ꯅꯪꯒꯤ ꯀꯣꯏꯁꯦ ꯁꯨꯃꯥꯏꯅ ꯇꯧꯕ ꯃꯥꯜꯂꯤꯀꯣ
ꯑꯩꯗꯤ ꯅꯁꯛ ꯁꯨꯡꯑ‌‌ꯗꯤꯌ‌ꯦ ꯅꯪꯗꯤ ꯑꯩ ꯃꯨꯃꯦ ꯈꯪꯕ꯭ꯔꯣ
ꯑꯩꯗꯤ ꯎꯈ꯭ꯔꯦꯅꯦ
ꯑꯣ ꯑꯩꯗꯤ ꯅꯪ ꯎꯗ꯭ꯔꯤꯌꯦ
ꯑꯁ ꯍꯌꯦꯡ ꯍꯌꯦꯡ ꯊꯦꯡꯅꯔꯒ ꯂꯣꯏꯔꯦ
ꯊ‌ꯦꯡꯅꯅꯤꯡꯗꯦꯗ
ꯉꯁꯤ ꯀꯔꯤ ꯌꯦꯟꯁꯥꯡ ꯆꯥꯔꯕꯣ
ꯉꯁꯤꯁꯦ ꯑꯩꯅ ꯍꯧꯖꯤꯛ ꯈꯛꯇꯪꯁꯨ ꯍꯥꯏꯈꯤꯕꯅꯦ
ꯑꯩ ꯇꯥꯗꯦ
ꯑꯩ ꯍꯧꯖꯤꯛ ꯈꯛꯇꯪ ꯈꯥꯃꯦꯟꯒ ꯑꯂꯨꯒ ꯆꯥꯏ
ꯑꯣ ꯈꯥꯃꯦꯡꯒ ꯑꯂꯨ ꯆꯥꯔꯤꯗꯤ ꯁꯛ ꯐꯖꯕꯅꯦ ꯑꯗꯨꯕꯨ ꯅꯪꯗꯤ ꯐꯖꯒꯗꯧ ꯃꯥꯟꯗꯦꯗꯥ ꯑꯩꯈꯣꯏꯗꯁꯨ ꯍꯪꯔꯧꯗꯅ ꯑꯩ ꯍꯥꯏꯅꯤꯡꯕꯅ ꯂꯣꯏꯔꯦ
ꯀꯩꯗꯧꯔꯤꯅ‌ꫭ ꯅꯪꯗꯤ
ꯅꯠꯇꯦ ꯀꯩꯗꯧꯔꯤꯅꯣ ꯍꯥꯏꯕ ꯅꯠꯇꯦ ꯏꯟꯁꯥꯡ ꯍꯥꯡꯕꯤꯔꯛꯑꯣ ꯍꯥꯏꯕꯅꯦ
ꯑꯁ ꯅꯪꯗꯤ ꯍꯤꯟꯖꯥꯡ ꯍꯥꯎꯕꯒꯤ ꯀꯩꯅꯣ ꯇꯧꯕ ꯃꯥꯜꯂꯦ ꯗꯥ
ꯑꯁ ꯅꯪ ꯍꯪꯅꯤꯡꯗ꯭ꯔ ꯃꯥꯜꯂꯦꯗ ꯑꯩ ꯍꯥꯏꯕꯤꯔꯒꯦ ꯉꯁꯤꯁꯦ ꯑꯩꯈꯣꯏ ꯌꯦꯟ ꯆꯝꯐꯨꯠ ꯑꯣꯏꯅ ꯊꯣꯡꯕ‌ ꯑꯗꯨꯒ ꯁꯟꯗꯨꯅ ꯐ꯭ꯔꯥꯏ ꯇꯧꯋꯤ ꯑꯦ ꯁꯟꯗꯨꯅ ꯀꯥꯕꯨꯑ‌ꫭ ꯑꯗꯨ ꯇꯧꯕꯤꯕ
ꯑ
ꯁꯟ ꯑꯀꯪꯕ ꯑꯗꯨꯒ ꯑ ꯏꯔꯣꯏꯗꯣ ꯏꯔꯣꯏ ꯃꯈꯣꯡꯁꯨ ꯆꯥꯏꯅ ꯑꯩꯈꯣꯏꯗꯤ
ꯑꯣꯏꯈꯣꯏꯁꯨ ꯆꯥꯏ
ꯀꯩꯅꯣꯇꯣ ꯑꯁ ꯍꯌꯦꯡꯒꯤ ꯄꯨꯡꯁꯨ ꯇꯥꯗ꯭ꯔꯦꯍꯦ
ꯍꯣꯏ ꯇꯥꯗ꯭ꯔꯤꯀꯣ ꯍꯌꯦꯡꯒꯤꯗꯤ
ꯎꯝ ꯍꯌꯦꯡ ꯄꯨꯡ ꯍꯦꯛ ꯇꯥꯔꯗꯤ ꯅꯨꯡꯉꯥꯏꯒꯗꯧꯕꯅꯤꯀꯣ
ꯉꯁꯤꯕꯣ ꯄꯨꯡ ꯀꯌꯥꯗ ꯂꯩꯒꯦ ꯈꯪꯕ꯭ꯔꯥ
ꯅꯁꯤ ꯅꯁꯤꯁꯦ ꯄꯨꯡ ꯇꯔꯥ ꯃꯈꯥꯏꯗ ꯂꯩꯕꯅꯦ ꯀꯅꯥꯕꯨ ꯅꯪ ꯎꯝ ꯎꯝ ꯀꯅꯥꯕꯨ ꯅꯪ ꯃꯣꯏ ꯑ ꯀꯅꯥꯕꯨ ꯅꯪ ꯇꯧꯋꯦ
ꯑꯩꯗꯤ ꯑꯥꯔꯖꯦꯟꯇꯤꯅꯥꯅꯦ
ꯑꯣ ꯑꯁ ꯅꯪ ꯑꯗꯨ ꯍꯥꯏꯒꯅꯨ ꯇꯧꯔꯒ ꯅꯪ ꯍꯥꯏꯈ꯭ꯔꯦ ꯑꯁ
ꯀꯩꯁꯨ ꯀꯥꯏꯁꯦ ꯁꯤꯒꯨꯝꯕꯗꯤꯀꯣ ꯍꯣꯏ
ꯑꯩꯗꯤ ꯈꯪꯗꯔꯤꯅꯦ ꯅꯪ ꯅꯪ ꯃꯗꯨ ꯁꯞꯄꯣꯔꯠ ꯇꯧꯔꯗꯤ ꯑꯩꯗꯤ ꯑꯇꯣꯞꯄ ꯁꯞꯄꯣꯔꯠ ꯇꯧꯔꯦ
ꯍꯣꯏ ꯇꯧꯑꯣ ꯑꯩꯗꯤ ꯃꯦꯁꯤꯗꯣ ꯑꯩꯒꯤ ꯑꯦꯛꯁꯅꯦ ꯈꯪꯉꯦ ꯑꯩ ꯃꯥꯕꯨ ꯁꯞꯄꯣꯔꯠ ꯇꯧꯗꯕ ꯌꯥꯗꯕꯅꯤ ꯈꯪꯗꯕ꯭ꯔꯣ ꯅꯪ ꯑꯩ ꯃꯤꯁꯤꯒ ꯀꯣꯏꯅꯔꯝꯃꯦ
ꯑꯣ ꯈꯔ ꯃꯁꯛ ꯊꯤꯕꯗꯣ
ꯇꯥꯕ꯭ꯔꯣ ꯑꯩꯅꯅꯦ ꯚꯏꯔꯦꯜ ꯆꯠꯍꯟꯗꯕꯅꯦꯕ
ꯑꯣ ꯑꯣ ꯅꯉꯣꯟꯗ ꯆꯥꯍꯟꯗꯕ
ꯆꯥꯍꯟꯕꯤꯒꯅꯨꯀꯣ ꯅꯪꯁꯨ
ꯆꯍꯂꯦ ꯆꯂꯂꯦ ꯆꯍꯂꯦ ꯑꯦ
ꯃꯥꯗꯣ ꯑꯩ ꯌꯥꯝ ꯅꯨꯡꯁꯤꯕꯅꯦ ꯑꯗꯨ ꯃꯇꯝꯗꯤ ꯃꯥꯗꯣ ꯕꯣꯜ ꯍꯩꯇꯕꯀꯣ
ꯑꯗ ꯃꯔꯔꯁ ꯑꯔꯖꯦꯟꯇꯤꯅꯥ ꯆ ꯁꯤꯤ ꯔꯅꯤ
ꯁꯤꯔꯣꯏꯦ
ꯁꯤꯔꯅꯦ ꯃꯊꯪ ꯂꯥꯛꯕ ꯀꯥꯟꯗꯗꯤ ꯁꯣꯏꯗꯕꯤꯗ ꯃꯥꯁꯨ ꯁꯤꯔꯅꯤ
ꯁꯤꯔꯣꯏ ꯁꯤꯔꯣꯏ
ꯅ ꯁꯤꯅꯦ ꯁꯤꯗ꯭ꯔꯒꯗꯤ ꯀꯅꯥꯅ ꯁꯤꯒꯅꯤ ꯅꯎꯗꯣꯁꯨ ꯁꯤꯒꯅꯤ ꯃꯦꯆꯁꯨ ꯁꯤꯒꯅꯤ
ꯔꯣꯅꯥꯜꯗꯣꯗꯣ ꯔꯣꯅꯥꯜꯗꯣꯗꯣ ꯃꯃꯥꯏ ꯈꯨꯨꯏꯕ ꯍꯧꯔꯦꯀꯣ
ꯑꯁ ꯃꯥꯏ ꯈꯨꯨꯏꯕ ꯍꯧꯔꯕꯅꯦ ꯑꯩꯈꯣꯏ ꯌꯥꯝꯃꯥꯜꯅ ꯇꯧꯔꯒꯅꯤ ꯃꯦꯁꯤꯁꯨ ꯁꯤꯒꯅꯤ ꯅꯥꯁꯨ ꯁꯤꯒꯅꯤ ꯌꯥꯝꯃꯜꯅꯦ ꯀꯥꯒꯅꯤ
ꯀꯥꯔꯣꯏ
ꯃꯥ ꯑ ꯃꯥ ꯀ ꯍꯥꯏꯗꯤ ꯑꯅꯤꯃꯛ ꯉꯝꯃꯣꯏꯦ ꯃꯥꯕꯨ ꯄꯥꯟꯅꯕ ꯍꯥꯏꯕꯁꯦ ꯃꯤ ꯑꯍꯨꯝꯅꯦ ꯄꯥꯟꯅꯕ ꯑ ꯉꯁꯤꯒꯤꯁꯦ ꯌꯦꯡꯒꯗ꯭ꯔꯣ
ꯎꯝꯁ ꯌꯦꯡꯗꯦ
ꯌꯦꯡꯒꯅꯤ
ꯌꯦꯉꯣꯣꯏ
ꯌꯦꯡꯉꯣ ꯅꯪꯒꯤꯁꯦ ꯋꯥꯔꯜ ꯀꯞ ꯌꯦꯡꯕ꯭ꯔꯥ ꯅꯠꯇ꯭ꯔꯒ ꯅꯣꯏ ꯑꯥꯔꯖꯦꯟꯇꯤꯅꯥ ꯊꯣꯛꯄ ꯈꯛꯇ ꯌꯦꯡꯕ꯭ꯔꯣ
ꯑꯩꯁꯦ ꯑꯇꯣꯞꯄꯁꯨ ꯌꯦꯡꯉꯦꯗ ꯌꯦꯡꯕꯕꯨꯗꯤꯀꯣ ꯑꯩ ꯑꯇꯣꯞꯄ ꯁꯥꯟꯅꯔꯛ ꯃꯣꯟꯗ ꯈ꯭ꯋꯥꯏꯗꯒꯤ ꯅꯨꯡꯁꯤꯕꯁꯦ ꯑꯩ ꯅꯨꯡꯁꯤ ꯅꯨꯡꯕꯁꯦ ꯖꯄꯥꯟꯗ ꯌꯥꯝ ꯅꯨꯡꯁꯤꯌꯦ ꯑꯩꯗꯤ
ꯎ ꯄꯥꯟꯗ ꯁꯤ ꯈꯔꯤꯗꯅ
ꯁꯤꯈ꯭ꯔꯦ ꯑꯗ ꯌꯥꯝ ꯅꯨꯡꯁꯤꯌꯦ ꯑꯩꯗꯤ
ꯑꯁ ꯑꯣꯏꯣꯏꯗꯤ ꯍꯥꯏ ꯃꯣꯏ ꯅꯨꯡꯗꯤ ꯅꯨꯡꯁꯤ ꯑꯗꯨꯕꯨ ꯎꯄꯥꯏ ꯂꯩꯇ꯭ꯔꯦ ꯍꯥꯟꯅ ꯁꯤꯈ꯭ꯔꯕꯅꯤꯅ
ꯍꯣꯏ
ꯍꯣꯏ ꯃꯃꯤꯡ ꯆꯠꯄ ꯃꯤꯒꯁ ꯅꯥꯅꯕ ꯍꯥꯏꯕꯁꯦ ꯑꯃꯅ ꯁꯤꯈ꯭ꯔꯦ ꯕ꯭ꯔꯥꯖꯤꯜꯁꯨ ꯅꯦꯃꯥꯔ ꯕ꯭ꯔꯥꯖꯤꯜ ꯁꯤꯈ꯭ꯔꯗꯦ ꯅꯦꯃꯥꯔꯕꯨ ꯅꯨꯡꯉꯥꯏꯇꯦꯕ ꯑꯁ ꯈꯪꯗ꯭ꯔꯦꯗ ꯕ꯭ꯔꯥꯖꯤꯜꯗꯤ ꯂꯧꯗꯤ ꯂꯧꯈ꯭ꯔꯕꯅꯦ ꯑꯗꯨ ꯖꯄꯥꯟꯁꯦ ꯅꯨꯡꯁꯤ
ꯑꯗꯣ ꯃꯣꯏ ꯃꯣꯏ ꯑꯅꯤꯗꯤ ꯁꯥꯟꯅꯃꯤꯟꯅꯔꯒꯀꯣ ꯀꯩꯅꯣ ꯇꯧꯋꯦꯀꯣ ꯀꯣꯟꯅꯔꯒ
ꯑꯁ ꯃꯤ ꯈꯔꯗꯤꯩ ꯀꯥꯞꯄꯁꯨ ꯌꯥꯝꯁ ꯅꯨꯡꯁꯤꯌꯦ ꯍꯥꯏꯗꯤ ꯃꯣꯏꯒꯤ ꯀꯃꯥꯏꯅ ꯍꯥꯏꯔꯤꯗꯣꯏꯅꯣ ꯃꯣꯏꯒꯤ ꯇꯤꯝꯒꯤ
ꯀꯣꯁꯇꯔꯣ ꯑ ꯇꯝ ꯀꯣꯁ
ꯍꯦ
ꯑꯣ ꯑ ꯑꯠꯆꯥ ꯑꯠꯆꯥ ꯑꯩꯗꯣ ꯁꯣꯏꯈ꯭ꯔꯦꯅꯦ
ꯑꯗꯨ ꯅꯨꯄꯥꯗꯣ ꯎ ꯑꯁ ꯀꯞꯄꯒ ꯂꯩꯕꯗꯣ ꯑꯩ ꯍꯥꯏꯗꯤ ꯅꯨꯡꯁꯤꯌꯦ ꯃꯥꯗꯣ ꯑꯩꯁꯨ ꯀꯣꯏꯕꯤꯁꯦꯔꯥ ꯈꯟꯕꯅꯦ ꯑꯗꯣ ꯃꯆꯥ ꯃꯁꯨ ꯂꯩꯔꯝꯒꯅꯤꯅꯦ
ꯃꯄꯨꯗꯣ ꯑꯁ ꯑꯩꯁꯨ ꯐꯥꯒꯤ ꯇꯧꯕ ꯌꯥꯝ ꯍꯩꯕꯅꯤꯗ ꯑꯗꯨꯝ ꯃꯔꯣꯟ ꯈꯪꯗꯕ ꯂꯣꯟ ꯌꯥꯝ ꯉꯥꯡꯕꯅꯦ ꯑꯩꯁꯨꯦ
ꯑꯁ ꯑꯩꯈꯣꯏ ꯏꯃꯥꯟꯅꯕ ꯑꯃ ꯁꯣꯔꯣꯡ ꯃꯇꯥꯏꯗ ꯂꯩꯕ ꯅꯨꯄꯥ ꯑꯃꯗꯣ ꯑꯃ ꯅꯨꯄꯤꯒ ꯇꯥꯏꯔ ꯇꯧꯕꯗꯣ
ꯑ ꯈꯪꯉꯦ ꯈꯉꯦ
ꯃꯣꯏꯒꯤ ꯌꯦꯟꯗꯣ ꯌꯥꯝ ꯈꯣꯡꯉꯦ
ꯍꯧꯖꯤꯛ꯭ꯔꯣ
ꯎ ꯉꯁꯥꯏ ꯑꯌꯨ ꯑꯩꯈꯣꯏ ꯏꯕꯥꯅꯤꯗꯣ ꯄꯥꯎ ꯐꯥꯎꯅꯩꯌꯦꯕꯀꯣ ꯑꯗꯣ ꯌꯦꯟꯟꯅꯣ ꯌꯥꯝ ꯈꯣꯡꯉꯦ ꯑꯗꯨꯅ ꯅꯣꯡꯃ ꯑꯩꯈꯣꯏ ꯆꯥꯔꯨꯁꯤꯔꯥ
ꯑꯁ ꯑꯗꯨꯒꯨꯝꯕ ꯈꯣꯡꯝꯕꯗꯨꯗꯤ ꯃꯇꯝ ꯃꯇꯝ ꯃꯇꯥꯡ ꯈꯪꯗꯅ ꯈꯣꯡꯕ ꯌꯦꯟꯗꯨꯗꯤ ꯍꯥꯠꯇꯣꯛꯀꯗꯧꯕꯅꯦ
ꯑꯗꯨꯅꯦ ꯃꯥꯅ ꯋꯥꯔꯤ ꯁꯥꯕ ꯍꯧꯔꯗꯤ ꯑꯗꯨꯝ ꯈꯣꯡꯉꯦ ꯍꯥꯏꯌꯦ ꯃꯗꯨ
ꯑꯣ ꯁꯦꯔꯥꯟ ꯇꯨꯔꯥꯟ ꯇꯧꯕ ꯌꯦꯟꯗꯨꯗꯤ ꯃꯀꯛ ꯃꯀꯛ ꯀꯛꯑꯒ ꯊꯣꯡ ꯂꯣꯏꯔ ꯆꯥꯗ꯭ꯔꯣꯏꯅꯦ ꯌꯦꯟꯕꯨꯗꯤ ꯌꯦꯡꯅꯤ ꯝ ꯍꯥꯎꯒꯅꯦ ꯉꯥꯅꯨꯗ ꯉꯥꯅꯨꯁꯨ ꯍꯥꯎꯕꯅꯦ ꯑꯗꯨꯕꯨ ꯑꯩꯈꯣꯏꯒꯤ ꯑꯥ
ꯑꯗꯨꯒꯨꯝꯕꯗ ꯆꯥꯕ ꯐꯪꯗꯕ ꯀꯨꯏꯔꯦꯕ ꯑꯗꯨꯅ ꯃꯣꯏꯒꯤ ꯌꯦꯟꯗꯣ ꯌꯥꯝ ꯈꯣꯡꯕꯅꯤꯅ ꯆꯥꯅꯤꯡꯕꯗꯣ ꯑꯩꯗꯣ
ꯆꯤꯡꯒꯤ ꯌꯦꯟꯗꯤ ꯍꯥꯎꯕꯅꯦ ꯃꯣꯏꯗꯤ ꯑꯁꯦꯡꯕ
ꯑꯗꯨꯝ ꯌꯨꯝꯗ ꯌꯨꯝꯗ ꯂꯣꯏꯕ ꯌꯦꯟ ꯍꯥꯏꯌꯣ ꯑꯗꯨꯝ
ꯎꯝ ꯑꯩꯗꯤ ꯆꯤꯡꯒꯤ ꯌꯦꯟ ꯍꯥꯥꯅꯤꯡꯕꯀꯣ ꯈꯔ ꯑꯩꯈꯣꯏꯗꯤ ꯇꯝꯄꯥꯛꯇ ꯂꯩꯕꯅꯤꯅ ꯑꯗꯒꯤ ꯆꯤꯡꯒꯤ ꯌꯦꯟ ꯍꯥꯏꯕꯗꯒꯤ ꯈꯔ ꯏꯁꯥꯗ ꯅꯨꯡꯉꯥꯏꯕ ꯄꯣꯛꯄ ꯍꯥꯏꯕ ꯇꯥꯔꯦꯀꯣ
ꯥꯅꯤꯡꯉꯦ ꯃꯩꯇꯩꯁꯨ ꯃꯩꯇꯩꯒꯤ ꯌꯦꯟ ꯑꯗꯨꯝ ꯍꯥꯏꯌꯦꯕ ꯐꯗꯤꯒꯣꯝꯐ ꯃꯩꯇꯩ ꯐꯗꯤ ꯕꯣ ꯑꯃ ꯀ ꯍꯥꯏꯥꯏꯌꯦꯕ
ꯑꯩꯅ ꯏꯃꯥꯟꯅꯕꯤꯗ ꯅꯣꯏꯅ ꯁꯥꯕ꯭ꯔꯥꯗꯣ ꯍꯥꯏꯕꯅꯤꯅ
ꯑꯁ ꯁꯗꯔꯔꯒꯥꯁꯨ ꯁꯥꯕ ꯑꯣꯏꯔꯥꯁꯨ ꯂꯩ ꯂꯩꯩꯗꯅ ꯍꯥꯏꯕꯕꯨ ꯃꯤꯅ ꯆꯠꯅꯕ
ꯑꯗꯨꯝ ꯐꯗꯤꯒꯣ ꯑꯗꯨꯝ ꯍꯥꯏꯁꯨ ꯌꯥꯅ
ꯑꯁ ꯑꯗꯨ ꯄꯜꯍꯧꯗ꯭ꯔꯗꯤ ꯑꯩꯈꯣꯏꯁꯨ ꯊꯃꯣꯏꯒꯁ ꯅꯨꯡꯉꯥꯏꯇꯕ ꯐꯥꯎꯏꯕ ꯑꯗꯨꯒꯤꯅꯤꯗ
ꯑꯩꯒꯤ ꯅꯨꯄꯥꯗꯣ ꯄꯥꯎ ꯐꯥꯎꯔꯛꯑꯦ ꯍꯧꯖꯤꯛ
ꯅꯣꯏꯒꯤ ꯀꯩꯅꯣꯗꯨꯁꯨ ꯇꯥꯗ꯭ꯔꯦꯅꯦ ꯑꯩꯁꯦ ꯉꯁꯤ ꯂꯣꯏꯁꯤꯟꯒꯗꯧꯕ ꯕ ꯃꯉꯥ ꯃꯉꯥ ꯁꯨꯒꯗꯧꯅꯦꯕ ꯃꯉꯥ ꯑꯩꯒꯤꯗꯤ ꯑꯍꯥꯟꯕ ꯅꯤꯅ ꯃꯉꯥ ꯁꯨꯅꯕ ꯐꯁ ꯂꯣꯏꯁꯤꯟꯕ ꯋꯥꯠꯂꯤꯅꯦ ꯅꯪ ꯅꯪꯕꯨ ꯇꯧꯔꯒ ꯍꯦꯟꯅ ꯃꯇꯝ ꯆꯪꯕ꯭ꯔꯥ ꯀꯨꯏꯕ꯭ꯔꯥ ꯈꯪꯗꯦꯅꯦ
ꯑꯣ ꯌꯥꯝ ꯌꯥꯝꯅꯗꯤ ꯂꯥꯛꯑꯦ ꯑꯩꯉꯣꯟꯗ ꯍꯣꯔꯦꯟꯦꯟ ꯑꯩ ꯊꯥꯕꯤꯔꯛꯀꯦꯅꯦ
ꯑ
ꯅꯣꯏꯗꯗꯤ ꯀꯌꯥ ꯂꯥꯛꯗꯔ ꯑꯗꯨꯕꯨꯗꯤ ꯍꯥꯏꯕ ꯌꯥꯗ ꯇꯕꯅꯤꯅ ꯍꯣꯔꯦꯟ ꯀꯩꯅꯣ ꯑꯩ ꯊꯥꯕꯤꯔꯛꯀꯦ
ꯑꯁ ꯑꯩꯁꯦ ꯍꯧꯖꯤꯛ ꯗꯤꯃꯥꯟ ꯌꯥꯝ ꯁꯥꯏꯅꯦ
ꯃꯊꯥ ꯌꯥꯝ ꯁꯥꯌꯦ
ꯗꯤꯃꯥꯟ ꯑꯩ ꯗꯤꯃꯥꯟꯗ ꯂꯩꯌꯦꯕ
ꯑꯣ ꯎꯝ ꯑꯌꯨꯛ ꯍꯧꯒꯠꯂꯒ ꯅꯁꯥ ꯐꯅꯕ ꯆꯦꯟꯊꯣꯛ ꯆꯦꯟꯁꯤꯟ ꯇꯧꯕꯒꯣ
ꯑꯩꯗꯤ ꯅꯣꯏꯕꯅ ꯐꯖꯩ ꯍꯥꯏꯌꯦ ꯑꯩꯒꯤ ꯅꯨꯄꯥꯗꯨꯅꯀꯣ
ꯎꯝ ꯅꯪ ꯀꯪꯂꯪꯗꯤ ꯐꯖꯔꯣꯏ ꯅꯣꯏꯕꯅ ꯍꯦꯟꯅ ꯐꯖꯔꯦ
ꯑꯩꯒꯤ ꯅꯨꯄꯥꯅ ꯍꯥꯏꯕ ꯏꯜꯂꯒꯦꯕ ꯑꯩꯗꯣ
ꯏꯜꯂꯨꯕ ꯑꯗꯣ ꯃꯨꯗꯅꯕꯨꯗꯤ ꯇꯧꯕꯋꯀꯣ ꯃꯨꯕꯁꯦ ꯌꯥꯝ ꯐꯖꯗꯦꯕ ꯃꯨꯕꯁꯦ ꯃꯨꯕ ꯈꯛꯇ ꯅꯠꯗꯦꯕ ꯅꯪꯗꯦ ꯃꯝꯝꯕꯁꯨ ꯌꯥꯎꯋꯦꯕ ꯑꯣ ꯎ ꯑꯗꯨꯅꯦ ꯐꯗꯤ ꯐꯖꯩꯌꯦ ꯑꯗꯨꯕꯨ ꯃꯝꯗꯤ ꯃꯝꯁꯤꯜꯂꯒꯅꯨꯀꯣ
ꯃꯃ ꯑꯁꯤꯕꯨ ꯅꯪꯒꯤ ꯄꯩꯁꯥ ꯅꯪꯒꯤ ꯄꯩꯁꯥ ꯄꯤꯔꯒ ꯃꯝꯕ ꯅꯠꯇꯕꯗꯨꯕꯨ ꯀꯣ
ꯑꯃ ꯋꯥꯔꯤ ꯑꯃ ꯂꯩꯗꯅ ꯃꯨꯃꯟꯕꯒꯤ ꯃꯈꯣꯡꯗꯨ ꯀꯩꯅꯣ ꯐꯃꯨꯡꯒꯤ ꯇꯦꯡ ꯑꯃ ꯂꯩꯕꯗꯣ ꯑꯗꯨ ꯑꯁ ꯑꯩꯗꯤ ꯇꯥꯒꯗ꯭ꯔꯥ ꯈꯜꯂꯒꯦ ꯇꯥꯥꯛ ꯇꯥꯗꯅꯦ ꯎꯝ
ꯋꯥꯔꯤ ꯁꯥꯟꯅꯔꯦꯕꯀꯣ
ꯎꯝ
ꯋꯥꯔꯤ ꯁꯥꯟꯅꯔꯀꯥꯟꯗ ꯑꯁ ꯍꯣꯔꯦꯟ ꯍꯥꯏꯕꯤꯔꯒꯦꯅ
ꯂꯣꯏꯒꯤꯁꯦ ꯍ ꯆꯪꯗꯔꯦ
ꯉꯁꯥꯏꯁꯤꯕꯣ ꯑꯩꯗꯣ ꯔꯣꯅꯥꯜꯗꯣꯒꯤ ꯐꯦꯟꯁ ꯑꯃꯒ ꯋꯥꯔꯤ ꯁꯥꯟꯅꯩꯌꯦꯕ ꯑꯣꯣ ꯃꯥ ꯗꯤꯔꯒꯨ ꯅꯥꯗꯣꯟꯗꯣ ꯌꯥꯝ ꯄꯥꯝꯃꯦ ꯍꯥꯏꯌꯦꯕꯀꯣ ꯑꯗꯣ ꯑꯩꯅ ꯊꯤꯅ ꯆꯥꯏꯊꯠꯄꯅꯦꯕ ꯃ ꯃꯥꯕꯗꯣ
ꯑꯣ ꯅꯣꯏ ꯅꯣꯏꯔꯣꯝꯒꯤꯔꯣ ꯅꯠꯇ꯭ꯔꯒ
ꯐꯪꯗꯦ ꯀꯖꯥꯅꯣ ꯐꯪꯗꯦ ꯑꯩꯁꯨ ꯀꯅꯥꯅꯣ ꯈꯪꯗꯦꯕꯀꯣ
ꯑꯣ ꯑꯣ ꯀꯅꯥ ꯑꯩ ꯍꯥꯏꯕꯗꯤ ꯍꯥꯏ ꯌꯥꯗꯕꯅꯤꯅ ꯑꯗꯨ ꯑꯣꯏꯔꯁꯨ ꯂꯩꯀꯥꯏꯒꯤ ꯃꯤ ꯑꯣꯏꯕ꯭ꯔꯣ ꯅꯠꯇ꯭ꯔꯒ
ꯂꯩꯦꯀꯥꯏꯒꯤ ꯃꯤꯅꯠꯇ ꯃꯥꯗꯣ ꯀꯗꯥꯏꯗꯒꯤꯅꯣ ꯈꯪꯗꯦ ꯀꯗꯥꯏꯗꯒꯤꯅꯣꯁꯨ ꯈꯪꯗꯦ ꯑꯩꯗꯤ
ꯑꯣ ꯑꯣ ꯈꯪꯉꯦ ꯈꯪꯉꯦ ꯑꯗꯨꯗꯤ ꯑꯩ ꯑꯗꯨꯂꯦꯟ ꯍꯥꯏꯕꯤꯔꯨꯑꯣ
ꯑꯗꯨꯒ ꯀꯣ
ꯎꯝ
ꯅꯨꯄꯤ ꯑꯃꯁꯨ ꯑꯩ ꯑꯩ ꯅꯨꯄꯤ ꯑꯃꯕꯨ ꯄꯥꯎ ꯐꯥꯎꯅꯩꯌꯦꯕꯀꯣ ꯅꯨꯄꯤ ꯑꯃꯅ ꯑꯩꯉꯣꯟꯗ ꯐꯥꯎꯔꯛꯄꯀꯣ ꯑꯩꯗꯤ ꯀꯅꯥꯝꯇ ꯐꯥꯎꯗꯦꯕꯀꯣ ꯑꯩꯗꯤ ꯎ ꯈꯪꯅꯕ ꯈꯛꯇꯅꯦꯕ ꯅꯣꯏꯒꯨꯝꯕ ꯑꯃ ꯑꯩꯈꯣꯏ ꯈꯨꯟꯗꯒꯤ ꯈꯛꯇꯅꯦꯕ ꯐꯥꯎꯅꯕꯗꯣ
ꯑꯥ
ꯑꯇꯣꯞꯄ ꯐꯥꯎꯅꯗꯦꯕ ꯑꯗꯨꯗꯁꯨꯀꯣ ꯅꯨꯄꯤꯗꯨꯅ ꯑꯩꯗꯤ ꯌꯥꯝ ꯃꯨꯋꯦ ꯍꯥꯏꯔꯛꯄ ꯑꯩꯁꯨ ꯑꯩꯁꯨ ꯃꯥꯝꯃꯨꯦ ꯍꯥꯏ
ꯎ ꯑ ꯋꯥꯔꯤ ꯂꯩꯇ꯭ꯔꯕ ꯑꯗꯨ ꯈꯛꯇ ꯁꯥꯟꯅꯔꯕ
ꯍꯣꯏ